ꯌꯥꯝꯇꯕ꯭ꯔꯣ
ꯍꯥꯥ
ꯌꯥꯝ ꯊꯨꯅ ꯂꯣꯏꯌꯦꯀꯣ
ꯍꯣꯏ ꯋꯥꯔꯤꯗꯣ ꯅꯨꯡꯉꯥꯏꯕꯒꯤꯅꯤꯗ
ꯈꯪꯗꯦ ꯋꯥꯔꯤꯁꯦ ꯅꯨꯡꯉꯥꯏꯕꯒꯤ ꯑꯣꯏ ꯃꯥꯜꯂꯦ ꯑꯇꯣꯞꯄ ꯃꯤꯒ ꯁꯥꯟꯅꯕꯗꯗꯤꯀꯣ ꯋꯥꯔꯤ ꯁꯨꯡꯂꯣꯏ ꯂꯣꯏꯗꯦ
ꯆꯥꯕ ꯊꯛꯄꯒꯤ ꯋꯥꯔꯤ ꯇꯧꯔꯤꯗꯨꯟ ꯈꯔ ꯂꯣꯏꯁꯤꯟꯕ ꯍꯦꯛꯇ ꯂꯣꯏꯁꯤꯟꯕꯁꯦ ꯈꯪꯗꯕ ꯖꯗꯦꯅꯦ
ꯑꯇꯣꯞꯄ ꯃꯤꯒ ꯋꯥꯔꯤ ꯁꯥꯟꯅꯔ ꯅꯨꯡꯉꯥꯏꯇ꯭ꯔꯒꯗꯤ ꯊꯨꯅ ꯂꯣꯏꯍꯟꯅꯤꯡꯉꯤꯅꯦꯀꯣ ꯑꯗꯣ ꯁꯨꯡꯂꯣꯏ ꯂꯣꯏꯗꯦ
ꯎꯝ
ꯅꯠꯇꯦ ꯃꯣꯏꯒꯤ ꯁꯥꯟꯅꯕ ꯅꯨꯡꯉꯥꯏꯇꯕ ꯃꯤꯁꯨ ꯊꯦꯡꯅꯩ ꯏꯕꯨꯡꯉꯣ ꯌꯥꯝ ꯁꯥꯎꯅꯤꯡꯉꯦꯕ ꯌꯥꯝ ꯕꯣꯔꯤꯡ ꯆꯨꯕꯩ ꯇꯥꯏꯞꯇ ꯍꯩꯅꯗꯦꯕ ꯇꯨꯃꯤꯟ ꯇꯨꯃꯤꯟ ꯂꯩꯔꯒ ꯀꯣ
ꯎꯝ
ꯋꯥꯁꯨ ꯉꯥꯡꯗꯕ ꯑꯗꯣ ꯅꯨꯄꯤ ꯑꯥ ꯑꯩꯅ ꯑꯩꯒ ꯋꯥꯔꯤ ꯁꯥꯟꯅꯕ ꯅꯨꯄꯤꯁꯤꯡꯗꯨ ꯋꯥꯔꯤ ꯁꯥꯟꯅꯕ ꯅꯨꯡꯉꯥꯏꯌꯦ ꯍꯥꯏꯗꯤ ꯃꯣꯏꯁꯨ ꯑꯗꯨꯝ ꯄꯛꯉꯥꯡ ꯉꯥꯡꯕꯗꯣ
ꯎꯝ
ꯑꯗꯨꯃꯥꯏꯅ ꯑꯣꯏꯕ ꯑꯩꯁꯨ ꯑꯗꯨꯝ ꯄꯛꯉꯥꯡ ꯉꯥꯡꯉꯤꯗꯅ
ꯎꯝ ꯑꯗꯣ ꯍꯣꯏ ꯋꯥꯔꯤ ꯁꯥꯕ ꯀꯥꯟꯗ ꯁꯦꯡꯕꯗꯗꯤ ꯈꯔ ꯎꯝ ꯃꯆꯤꯟ ꯌꯥꯝꯕ ꯍꯥꯏꯖꯤꯔ ꯑꯗꯨꯅ ꯐꯩꯗ
ꯑꯣ ꯅꯍꯟ ꯎꯝ ꯑꯍꯥꯟꯕ ꯅꯪꯅ ꯑꯩꯉꯣꯟꯗ ꯃꯦꯁꯦꯁ ꯊꯥꯔꯛꯄ꯭ꯔꯥ ꯑꯩꯅ ꯅꯉꯣꯟꯗ ꯊꯥꯕ꯭ꯔꯥ
ꯀꯃꯥꯏꯅꯅꯣ ꯈꯪꯗ꯭ꯔꯦ ꯑꯩꯗꯤ ꯑꯩ ꯀꯩꯅꯣ ꯑꯩꯅ ꯊꯥꯕ꯭ꯔ ꯑꯩꯅ ꯊꯥꯕ ꯑꯣꯏꯔꯝꯒꯅꯤꯗ ꯈꯪꯗꯦ ꯈꯪꯗꯦ ꯅꯪꯅ ꯊꯥꯔꯛꯄ꯭ꯔ ꯈꯪꯗꯦ ꯑꯩꯅ ꯊꯥꯔꯛ
ꯑꯩꯅꯗꯤ ꯊꯥꯔꯛ ꯃꯣꯏꯗ
ꯒ꯭ꯔꯨꯞꯇꯒꯤ ꯑꯗꯨꯝ ꯇꯧꯔꯒ ꯁꯥꯕ ꯀꯥꯎꯔꯦꯅꯦ
ꯒ꯭ꯔꯨꯞꯇꯒꯤꯗꯤ ꯊꯣꯛꯄꯅꯤꯅꯦ ꯑꯗꯣ ꯅꯪ ꯅꯪꯅ ꯊꯥꯔꯛꯄ꯭ꯔꯥ ꯑꯩꯅ ꯊꯥꯈꯤꯕ꯭ꯔꯥ ꯀꯥꯎꯔꯦ ꯅꯪꯅꯗꯤ ꯊꯥꯕ ꯃꯥꯜꯂꯦꯗ ꯑꯩꯒꯤ ꯋꯥꯈꯜꯗ
ꯑꯣ ꯈꯪꯗ꯭ꯔꯁꯨ ꯑꯩꯅ ꯊꯥꯏꯅ ꯍꯥꯏꯔꯣ ꯑꯗꯨꯝ ꯀꯥꯏꯗꯦꯗ ꯅꯪꯅ ꯏꯀꯥꯏꯔꯗꯤ
ꯑꯠꯆꯥ ꯑꯗꯩ ꯈꯪꯗꯕꯩ ꯍꯥꯏꯕꯅꯦ
ꯎꯝ ꯅꯪ ꯀꯩꯅꯣꯃ ꯃꯦꯀꯞꯕꯨ ꯇꯧꯕ꯭ꯔꯣ
ꯑꯩ ꯃꯦꯀꯞ ꯎꯝ ꯆꯠꯊꯣꯛ ꯆꯠꯊꯣꯛꯄ ꯀꯥꯟꯒꯨꯝꯕꯗꯁꯨ ꯑꯗꯨꯝ ꯇꯧꯋꯦ ꯈꯔ ꯈꯔ
ꯁꯥ
ꯑꯗꯣ ꯃꯦꯀꯞ ꯄꯣꯠ ꯆꯩꯩꯗꯤ ꯌꯥꯝ ꯂꯩꯌꯦꯕꯀꯣ ꯑꯗꯣ ꯍꯧꯖꯤꯛꯀꯥꯟꯗꯤ ꯂꯩꯗ꯭ꯔꯦ ꯃꯦꯀꯞ ꯇꯧꯅꯤꯡꯗꯕꯒꯤ ꯑꯝ ꯑꯗꯨ ꯐꯨꯜ ꯃꯦꯀꯞꯇꯗꯤ ꯇꯧꯗꯦꯗ ꯑꯩꯅ ꯃꯄꯥꯟ ꯊꯣꯛꯄꯗ ꯑꯗꯨ ꯀꯦꯗꯔꯒꯁꯨ ꯑꯗꯨꯝ ꯂꯩꯌꯦ ꯃꯦꯀꯞ ꯇꯧꯗꯕꯤꯗ ꯑꯗꯨꯝ ꯊꯣꯛ ꯄꯁꯨ ꯂꯩꯌꯦ ꯍꯧꯖꯤꯛꯀꯥꯟꯗꯤ ꯃꯦꯀꯄ ꯇꯧꯗꯔꯦ ꯑꯩꯗꯤ ꯇꯜ ꯂꯦꯅ ꯀꯅꯥ ꯌꯦꯡꯒꯦꯔꯣ ꯃꯦꯀꯞ ꯇꯧꯗꯕꯤꯗ ꯂꯩꯑꯦ
ꯈ꯭ꯔ ꯈ꯭ꯔ ꯀꯦꯔꯗꯤ ꯐꯖꯩꯀꯣ ꯑꯗꯨꯕꯨ ꯑꯩꯗꯤ ꯌꯥꯝ ꯀꯦꯕꯗꯤ ꯄꯥꯝꯗꯦ
ꯐꯨꯜ ꯃꯦꯀꯞꯇꯣ ꯄꯛꯇꯕꯅꯦ ꯑꯩꯉꯣꯟꯗ
ꯑꯠꯁꯥ
ꯑꯩꯗꯤ ꯌꯥꯝ ꯀꯦꯁꯤꯟꯕꯗꯣ ꯊꯤꯌꯦꯅ ꯍꯥꯏꯌꯦꯕꯀꯣ
ꯍꯥꯏꯗꯤ ꯑꯩ ꯐꯖꯩ ꯍꯥꯏꯕ ꯅꯠꯇꯕ ꯑꯗꯣ ꯐꯨꯜ ꯃꯦꯀꯞꯇꯣ ꯑꯩꯉꯣꯟꯗ ꯄꯛꯇꯦꯅ ꯍꯥꯏꯌꯦꯕ ꯑꯗꯨꯏ ꯑꯝ ꯑꯩꯗꯤ ꯀꯦꯁꯨꯨ ꯀꯦꯗꯦꯗ ꯄꯥꯟ ꯊꯣꯛꯄꯗ ꯀꯦꯕ ꯍꯥꯏꯕꯁꯨ ꯑꯝ ꯑꯗꯨꯝ ꯁꯟꯁꯀ꯭ꯔꯤꯟ ꯑꯗꯨꯝ ꯇꯩꯔꯅꯤ
ꯎꯝ
ꯑꯗꯨꯒ ꯂꯤꯞꯁꯇꯤꯛꯇꯣ ꯈꯤꯇꯪ ꯈꯤꯇꯪ ꯇꯩꯕꯗꯣ ꯑꯩꯗꯤ ꯐꯥꯎꯟꯗꯦꯁꯟ ꯇꯩꯗꯦ ꯃꯥꯏꯗ ꯆꯥꯟꯅꯗꯦ
ꯑꯆꯁꯥꯥ
ꯑꯥ ꯑꯗꯨꯒ ꯂꯤꯞꯁꯇꯤꯛ ꯇꯨꯁꯨ ꯑꯩꯗꯤ ꯃꯄꯥꯟꯗ ꯌꯥꯝ ꯇꯩꯗꯕꯤꯗ ꯃꯅꯨꯡꯗ ꯇꯩꯌꯦꯕꯀꯣ ꯆꯤꯟꯒꯤ ꯃꯅꯨꯡꯗ ꯍꯥ
ꯅꯨꯡꯗ ꯍꯥꯏꯕꯗꯤ ꯀꯩꯅꯣꯒꯤ
ꯎꯝ ꯎꯝ ꯂꯤꯞꯁꯇꯤꯛꯇꯣ ꯄꯨꯔꯥ ꯐꯨꯜꯗ ꯇꯩꯗꯕꯤꯗꯀꯣ ꯑꯥ ꯆꯤꯟ ꯆꯤꯟ ꯂꯩꯔꯦꯗꯅ ꯑꯗꯨꯒ ꯆꯤꯟꯗꯨ ꯂꯩꯕ ꯀꯥꯟꯗ ꯃꯌꯥꯏꯗꯣ ꯃꯌꯥꯏ ꯆꯤꯟꯒꯤ ꯃꯌꯥꯏ ꯈꯪꯕ꯭ꯔꯥ
ꯎꯝ ꯎꯝ
ꯑꯗꯨꯗ ꯈꯤꯇꯪ ꯈꯤꯇꯪ ꯇꯩꯕ ꯑꯗꯨꯃꯥꯏꯅ ꯇꯩꯕꯗꯨ ꯄꯥꯝꯕ ꯑꯩꯅ ꯐꯨꯜꯒ ꯇꯩꯕꯗꯣ ꯊꯤ ꯑꯩꯉꯣꯟꯗ ꯑꯩꯅ ꯄꯥꯝꯗ ꯑꯗꯨꯃꯥꯏꯅ ꯇꯩꯌꯦ ꯑꯗꯨꯒ ꯑꯗꯨꯝ ꯀꯦꯅꯤꯡꯕ ꯅꯨꯃꯤꯠ ꯑꯣꯏꯔꯒꯗꯤ ꯑꯥꯏ ꯂꯥꯏꯅꯔꯁꯨ ꯇꯩꯌꯦ ꯑꯗꯨꯒ ꯂꯣꯏꯔꯦ
ꯑꯥꯏ ꯂꯥꯏꯅꯔꯁꯦ ꯀꯔꯤꯕ
ꯃꯤꯠꯇ ꯇꯩꯕꯗꯨ ꯑꯃꯨꯕ ꯃꯊꯛ
ꯑꯣꯀꯦ ꯑꯣꯀꯦ
ꯑꯩꯩꯗꯤ ꯃꯦꯀꯞ ꯇꯧꯗꯕꯒ ꯆꯞ ꯃꯥꯟꯅꯩꯩꯗ ꯎꯗꯕꯅꯤꯗ ꯏꯁꯄꯦꯛ ꯍꯥꯞꯄꯅꯤꯅ
ꯏꯁꯄꯦꯛ ꯍꯥꯞꯄꯅꯤꯅ ꯅꯪꯒꯤ ꯏꯁꯀꯤꯟ ꯏꯁꯀꯤꯟ ꯀꯂꯔꯗꯤ ꯀꯃꯥꯏꯅ ꯇꯧꯒꯦ
ꯑꯩꯔꯣ ꯏꯁꯀꯤꯟ ꯀꯂꯔ ꯀꯃꯥꯏꯅ ꯇꯧꯒꯦ ꯍꯥꯏꯕꯗꯤ ꯀꯩꯅꯣ
ꯕ꯭ꯔꯥꯎꯟ ꯂꯥꯏꯠ ꯕ꯭ꯔꯥꯎꯟ ꯋꯥꯏꯠ ꯗꯥꯔꯛ ꯁꯤꯃꯤꯗꯥꯔꯛ
ꯃꯨꯗꯦ ꯂꯣꯏꯔꯦ
ꯈꯦ
ꯑꯩꯗꯣ ꯃꯤ ꯃꯨꯕꯗꯤ ꯅꯠꯇꯦ ꯑꯗꯨꯝ ꯉꯧꯋꯦ ꯏꯃꯥ ꯃꯥꯟꯕꯒꯤ
ꯑꯁꯁꯥ ꯈꯦ ꯑꯗꯨ ꯅꯪꯒꯤ ꯂꯤꯞꯁ ꯀꯂꯔꯗꯤ
ꯇꯤꯞꯁ ꯀꯂꯔ ꯀꯃꯥꯏ ꯍꯥꯏꯒꯦꯔꯣ
ꯂꯥꯏꯠ ꯄꯤꯡ ꯔꯦꯠ ꯕ꯭ꯔꯥꯎꯟ
ꯕ꯭ꯔꯥꯎꯟꯗꯤ ꯑꯣꯏꯗꯦ ꯑꯣꯏꯗꯦ ꯕ꯭ꯔꯥꯎꯟ ꯕꯦꯜꯗꯤ ꯑꯣꯏꯗ꯭ꯔꯦ
ꯄꯤꯡꯀꯤ ꯑꯣꯏꯕ꯭ꯔꯣ
ꯈꯪꯗꯦꯗ
ꯑꯩ ꯑꯩ ꯑꯩꯅ ꯂꯥꯛꯑꯒ ꯌꯦꯡꯉꯒꯦ
ꯑꯣ ꯑꯣ ꯑꯣ ꯑꯩꯅ ꯂꯛꯑꯥ ꯌꯦꯡ...
ꯌꯥꯗ꯭ꯔꯣ
ꯍ ꯍꯣ ꯍꯣ ꯅꯪꯅ ꯂꯥꯛꯄꯗꯗꯤ ꯂꯤꯞꯁꯇꯤꯛ ꯁꯪꯒ꯭ꯔꯅꯤꯅ
ꯑꯁ
ꯚꯦꯁꯂꯤꯟ ꯌꯥꯝ ꯇꯩꯒꯜꯂꯦ ꯂꯤꯞꯁꯇꯤꯛꯇꯤ ꯈꯪꯗꯦ ꯚꯦꯁꯂꯤꯟ ꯈꯤꯇꯪ ꯄꯤꯡ ꯄꯤꯡ ꯑꯣꯏꯕꯗꯣ
ꯑꯆꯥ ꯑꯗꯨꯗꯤ ꯅꯪꯁꯦ ꯅꯪꯒꯤ ꯂꯤꯞꯁꯇꯣ ꯌꯥꯝ ꯁꯣꯐ ꯊꯝꯍꯟꯅꯤꯡꯕꯒꯤꯅꯤꯅꯦ
ꯑꯗꯨꯗꯤ ꯈꯪꯗ꯭ꯔꯦ
ꯑꯩꯗꯤ ꯑꯁꯦꯡꯕꯗꯤꯗꯤ ꯀꯣꯛ ꯈꯔ ꯇꯥꯡꯕꯅꯦ
ꯀꯣꯛ ꯇꯥꯡꯉꯦ
ꯇꯥꯡꯉꯦ ꯀꯩꯅꯣ
ꯀꯌꯥꯝ ꯇꯥꯡꯒꯦ ꯍꯥꯏꯁꯦ
ꯌꯥꯝ ꯇꯥꯡꯉꯦ ꯌꯥꯝ ꯇꯥꯡꯉꯦ
ꯎꯝ ꯅꯠꯇꯦ ꯂꯥꯏꯕꯛ ꯇꯥꯡꯉꯦ ꯍꯥꯏꯕꯣ ꯀꯣꯛ ꯇꯥꯡꯉꯦ ꯍꯥꯏꯕ꯭ꯔꯣ
ꯀꯟꯅꯅꯥ ꯂꯥꯏꯕꯥꯛ ꯀꯔꯤꯅꯣ ꯈꯪꯗꯦ ꯅꯪꯅꯣ ꯍꯥꯏꯕꯗ ꯂꯥꯏꯕꯛ ꯂꯥꯏꯕꯛ ꯍꯥꯏꯕꯗꯤ ꯀꯩꯅꯣ
ꯍꯞ ꯐꯣꯔ ꯍꯦꯠ
ꯐꯣꯔ ꯍꯦꯠ ꯑꯗꯨꯒ ꯀꯣꯛꯇꯥꯡꯉꯦ ꯍꯥꯏꯕ ꯃꯅꯤꯡꯒꯤꯗ꯭ꯔꯣ ꯑꯣ ꯍꯣꯏ ꯐꯣꯔꯍꯦꯠ ꯇꯥꯏ
ꯑꯩꯁꯨ ꯑꯗꯨꯝ ꯈꯔꯛꯇꯤ ꯇꯥꯡꯉꯒ ꯑꯗꯨꯝ ꯑꯩꯗꯤ ꯐ꯭ꯔꯟꯗ ꯑꯃꯨꯛ ꯊꯥꯗꯩ ꯅꯀꯣ ꯑꯗꯨ ꯀꯩꯁꯨ ꯎꯗꯝꯅꯤ ꯌꯥꯝ ꯇꯥꯡꯕꯗꯤ ꯅꯠꯇꯦ ꯑꯩ
ꯁꯦ ꯑꯗꯨꯗꯤ ꯑꯩꯈꯣꯏ ꯏꯆꯥꯗꯤ ꯅꯨꯄꯥ ꯑꯣꯏꯔꯗꯤ ꯀꯣꯛꯇꯤ ꯇꯥꯡ ꯇꯥꯔꯦ
ꯑꯆꯥ ꯂꯣꯏꯔꯦꯗ ꯋꯥꯔꯤꯁꯦ ꯌꯥꯔꯦ ꯀꯌꯥ ꯄꯣꯛꯈ꯭ꯔꯒꯦ ꯑꯗꯨꯁꯨ ꯑꯗꯨꯝ ꯍꯥꯏꯔꯝꯒ꯭ꯔꯣ ꯁꯤꯗ
ꯑ ꯅꯪ ꯅꯪꯅ ꯉꯔꯥꯡ ꯍꯥꯏꯕ ꯅꯠꯇ꯭ꯔꯣ ꯃꯉꯥ ꯐꯥꯎꯕꯗꯤ ꯌꯥꯅꯤꯅ
ꯑꯩꯗꯤ ꯃꯉꯥꯗꯤ ꯍꯥꯏꯗꯦ ꯃꯔꯤ ꯍꯥꯏꯒ꯭ꯔꯦ
ꯑꯗꯨꯅꯤꯅꯦ ꯅꯪꯁꯨ ꯍꯥꯏꯔꯝꯕꯗꯨꯗꯤꯇꯣ ꯑꯩꯕꯨ ꯌꯥꯔꯦ ꯌꯥꯔꯦ ꯍꯥꯏꯂꯦ
ꯂꯣꯏꯔꯦ ꯋꯥꯔꯤ ꯂꯣꯏꯅ ꯐꯦꯃꯤꯂꯤꯒ ꯂꯣꯏ ꯂꯣꯏꯒ꯭ꯔꯦ ꯋꯥꯔꯤꯗ
ꯑꯗꯨꯅꯤ ꯑꯩ ꯑꯩꯗꯤ ꯅꯦꯛꯁ ꯇꯥꯏꯝ ꯑꯩꯈꯣꯏꯒꯤ ꯇꯣꯉꯥꯟ ꯃꯄꯥꯟꯗꯨꯗ ꯀꯩꯅꯣꯝꯃ ꯊꯥꯔꯅꯤꯅ ꯍꯩꯒꯔꯨ ꯄꯥꯝꯕꯤ ꯑꯃ
ꯎꯝ
ꯊꯣꯛꯄ ꯍꯦꯛ ꯚꯤꯇꯥꯃꯤꯟ ꯐꯪꯅꯤꯡꯉꯥꯏ
ꯎꯝ
ꯑꯁ
ꯅꯠꯇꯦ
ꯇꯨꯝ ꯇꯨꯝꯅꯤꯡꯕ ꯍꯧꯔꯕꯣ
ꯅꯪ ꯇꯨꯝꯅꯤꯡꯕ ꯍꯧꯔꯕꯣ ꯑꯩꯁꯨ ꯍꯧꯔꯦꯅ ꯑꯗꯨ
ꯀꯦ ꯑꯗꯨꯑꯣꯏꯔꯗꯤ ꯏꯔꯨ ꯑꯗꯨ ꯑꯗꯨꯑꯣꯏꯔꯗꯤ ꯏꯔꯨꯔ ꯑꯃꯨꯛ ꯊꯣꯛꯂꯛꯁꯤꯔꯣ
ꯎꯝ ꯂꯨꯅꯤꯡꯗ꯭ꯔꯦ ꯉꯁꯥꯏ ꯂꯨꯒ꯭ꯔꯦ
ꯑꯆꯥ ꯅꯪ ꯈꯣꯡ ꯈꯨꯨꯠ ꯀꯨꯝꯕ ꯃꯔꯛꯁꯨ ꯅꯪ ꯇꯦꯛꯈ꯭ꯔꯕ ꯍꯥꯏꯕꯗꯤ ꯁꯔꯨ ꯒꯨꯝꯕ ꯊꯣꯛꯄ ꯇꯦꯛꯄ
ꯎꯝ ꯇꯧꯔꯦ ꯑꯩ ꯈꯨꯠ
ꯅꯪ ꯀꯔꯤꯗ ꯑꯃꯨꯛꯀ ꯁꯥꯊꯤꯔꯝꯕ꯭ꯔꯣ
ꯑꯗꯨꯗ ꯁꯀꯨꯜꯗꯒꯤ ꯇꯥꯕ
ꯑꯆꯥ ꯎꯝ
ꯑꯁ ꯑꯩ ꯈꯨꯠꯇꯤ ꯌꯥꯝ ꯇꯦꯛꯈ꯭ꯔꯦꯗ ꯑꯃ ꯅꯨꯡꯗꯥꯡꯗ ꯑꯃ ꯁ꯭ꯀꯨꯜꯗꯒꯤ ꯑꯃ ꯇꯥꯕ ꯑꯃ ꯂꯩꯗꯅ ꯑꯗꯨꯒ ꯅꯨꯡꯗꯥꯡꯗ ꯑꯩꯈꯣꯏ ꯂꯝꯕꯤꯗ ꯆꯦꯟ ꯊꯔꯛꯄ ꯀꯥꯟꯗꯀꯣ
ꯎꯝ
ꯑꯃ ꯎꯝ ꯀꯔꯤ ꯀꯔꯤꯅꯣꯃ ꯄꯜꯂꯒ ꯑꯗꯨꯗꯁꯨ ꯇꯥꯕ
ꯎꯝ
ꯑꯗꯨꯃꯥꯏꯅ ꯇꯧꯔꯦ ꯈꯨꯠꯇꯤ
ꯑꯩꯁꯨ ꯑꯃꯔꯛ ꯇꯦꯛꯈ꯭ꯔꯝꯅꯤꯅꯦ ꯈꯨꯠ ꯑꯩꯒꯤ ꯂꯦꯐ ꯂꯦꯐꯀꯤ ꯔꯤꯁꯇꯣ
ꯎꯝ
ꯑꯗꯨꯗꯣ ꯅꯍꯥꯟ ꯆꯤꯡ ꯇꯨꯔꯦꯟ ꯃꯄꯥꯟꯗ ꯀꯅꯣꯃ ꯎꯄꯥꯝꯕꯤ ꯑꯆꯧꯕ ꯂꯩꯔꯝꯕꯅꯦꯕ ꯑꯈꯣꯏ ꯑꯉꯥꯡ ꯑꯣꯏꯔꯤꯀꯥꯟꯗ ꯑꯗꯨꯗꯒꯤ ꯀꯥꯔꯒ ꯁꯥꯟꯅꯕꯅꯦꯕ
ꯎꯝ
ꯁꯟꯅꯥꯕꯗ ꯈꯔ ꯍꯦꯟꯃꯟꯒ꯭ꯔꯕ ꯃꯣꯏꯅ ꯎ ꯄꯥꯝꯕꯤꯗ ꯅꯤꯛꯄꯗ ꯐꯥꯅꯤꯡꯉꯥꯏ ꯃꯐꯝ ꯂꯩꯇꯕꯒꯤ ꯇꯥꯔꯒ ꯑꯁ ꯈꯨꯠꯇꯣ ꯇꯦꯛ ꯇꯦꯛꯇꯦ ꯀꯩꯅꯣꯃ ꯊꯣꯛꯄꯗꯣ ꯁꯔꯨ
ꯑꯥ ꯑꯣ
ꯑꯗꯨ ꯇꯧꯔꯒ ꯑꯁ ꯁꯤꯒꯦꯗꯧꯕꯅꯦ ꯇꯨꯔꯦꯟ ꯑꯥꯥ ꯃꯈꯥ ꯇꯥꯔꯒ ꯋꯥꯟꯊꯥꯕꯅꯤꯅꯦ
ꯑꯁ
ꯑꯗꯣ ꯍꯧꯒꯠꯄꯗ ꯈꯨꯠꯇꯦꯛꯑ ꯍꯧꯖꯤꯛ ꯈꯨꯠꯀꯤ ꯀꯩꯅꯣꯗꯣ ꯊꯣꯛꯑ ꯂꯩꯔꯝꯃꯦꯕ
ꯎꯝ ꯌꯥꯝ ꯅꯥꯕꯅꯦꯍꯦ ꯑ ꯑꯩꯗꯤ ꯅꯨꯡꯗꯥꯡ ꯇꯨꯝꯗꯕꯅꯦ ꯑꯗꯨ ꯃꯇꯝꯗ ꯑꯗꯨꯝ ꯆꯥꯎꯗꯤ ꯆꯥꯎꯔꯦ ꯂꯩꯁꯥꯕꯤꯗꯤ ꯐꯥꯕꯗꯤ ꯅꯠꯇ꯭ꯔꯤ ꯑꯗꯨꯑꯣꯏꯔꯁꯨ ꯑꯁ ꯅꯥꯕꯗꯨꯕꯨ ꯅꯨꯡꯗꯥꯡꯗ ꯇꯨꯝꯗꯕꯅꯦ ꯏꯗꯣꯝꯆꯥ ꯏꯃꯥꯒꯤ ꯃꯅꯥꯎꯅꯨꯄꯤꯈꯣꯏꯅ ꯑꯩ ꯄꯣꯕꯅꯤꯅꯦ
ꯎꯝ ꯅꯪ ꯅꯪꯖꯨ ꯈꯔꯗꯤ ꯁꯥꯊꯤꯔꯝꯕ ꯃꯥꯜꯂꯦꯅꯦ
ꯎꯝ ꯁꯊꯤꯔꯝꯕꯅꯤ ꯌꯥꯏ ꯈꯪꯗꯦ
ꯀꯩꯅꯣꯝꯃ ꯍꯥꯡꯒꯦꯅꯦ ꯅꯪ ꯑꯥ ꯀꯩꯅꯣꯝꯃ ꯀꯩꯔꯤꯕ ꯂꯤꯟ ꯀꯤꯕ꯭ꯔ ꯅꯪ
ꯂꯤꯟ
ꯍꯣꯏ ꯂꯤꯟ ꯂꯤꯟ
ꯑꯣꯝ ꯀꯤꯌꯦꯗ
ꯑꯗꯣ ꯎꯆꯤꯗꯤ
ꯎꯆꯤꯖꯨ ꯍꯩꯅꯗꯦ
ꯍꯩꯅꯗꯦꯕꯗꯤ ꯀꯤꯗꯕꯗꯤ ꯅꯠꯇꯕ
ꯎꯝ ꯈꯪꯗꯦ ꯌꯥꯝ ꯈꯤꯕꯅꯤ ꯅꯠꯇꯦ ꯍꯩꯅꯗꯕ ꯑꯗꯣ ꯈꯪꯗꯦꯉꯣ ꯀꯤꯗꯤ ꯀꯤꯌꯦꯀꯣ
ꯇꯤꯟ
ꯇꯤꯟ ꯍꯥꯏꯕꯁꯤ ꯀꯔꯝꯕ ꯇꯤꯅꯣ
ꯑꯗꯨꯝ ꯀꯔꯤꯕ ꯑꯆꯧꯕ ꯑꯃ ꯂꯩꯗꯅ
ꯃꯁꯛ ꯌꯦꯡꯕꯗ ꯈꯔ ꯀꯤꯕꯗꯣ ꯈꯪꯗꯦ ꯅꯪ ꯀꯤꯗ꯭ꯔꯗꯤ ꯀꯤꯔꯔꯣꯏꯗ
ꯈꯪꯗꯦꯗ ꯇꯤꯟ ꯃꯆꯥ ꯃꯆꯥꯗꯤ ꯀꯤꯗꯦ ꯑꯗꯨꯕꯨ ꯈꯪꯕꯒꯨꯝꯕꯗꯤ ꯇꯧꯋꯦ ꯀꯤꯕ ꯅꯠꯇꯕ
ꯑꯠꯁꯥ
ꯏꯁꯥ ꯏꯁꯥꯗ ꯊꯦꯡꯒꯦꯔꯥ ꯍꯥꯏꯔꯒ ꯈꯪꯉꯒ ꯆꯦꯟꯕꯗꯣ
ꯎꯝ
ꯎꯝ ꯑꯗꯨꯃꯥꯏꯅ ꯇꯧꯋꯦ ꯑꯇꯩꯗꯤ ꯀꯩꯁꯨ ꯇꯧꯗꯦ ꯅꯪ ꯀꯤꯕ꯭ꯔꯣ
ꯑꯃ ꯋꯥꯠꯂꯤ ꯉꯥꯏꯈꯣ ꯑ ꯀꯔꯤꯕ ꯎꯝ ꯀꯔꯤꯕ ꯂꯤꯠꯁꯇꯣ
ꯑꯠꯆꯥ ꯑꯗꯨꯗꯤ ꯇꯂꯦ ꯍꯦ
ꯑꯗꯨꯣꯗꯤ ꯈꯤꯕ꯭ꯔꯣ
ꯎꯝ ꯎꯝ ꯑꯁ ꯑꯗꯨꯗꯤ ꯀꯥꯏꯗꯒꯤ ꯊꯔꯣꯏ ꯈꯨꯟꯕ ꯆꯠꯄ ꯀꯥꯟꯗ ꯅꯞꯄꯒꯤ ꯀꯥꯞꯄꯅꯤꯅꯦ
ꯑꯁꯥ
ꯑꯗꯨꯁꯨ ꯂꯩꯁꯥꯕꯤ ꯌꯥꯝ ꯐꯥꯔꯦꯗ ꯍꯧꯖꯤꯛ ꯈꯖꯤꯛ ꯁꯨꯃꯥꯏꯅ ꯂꯩꯕꯁꯦ ꯀꯞꯄꯗꯤ ꯅꯠꯇꯦ ꯀꯤꯕꯒꯤ ꯀꯩꯅꯣꯝꯃ ꯑꯁ ꯍꯥꯏꯕ ꯍꯩꯇꯦ
ꯎꯡ ꯑꯩꯗꯤ ꯂꯤꯟ ꯂꯤꯟꯁꯨ ꯌꯥꯝ ꯀꯤꯗꯦ ꯍꯧꯖꯤꯛꯀꯤ ꯇꯤꯟ ꯑꯃ ꯍꯧꯖꯤꯛ ꯏ ꯆꯨꯞꯄꯗꯨꯁꯨ ꯀꯤꯗꯦ
ꯎꯝ
ꯅꯣꯏꯅ ꯀꯤꯕꯗꯤ ꯇꯤꯟꯗꯨꯅꯤꯅꯦ ꯇꯤꯟ ꯇꯤꯟꯗꯤ ꯀꯤꯔꯦ ꯀꯤꯗ
ꯑꯩ ꯑꯦꯂꯔꯖꯤ ꯊꯣꯛ ꯆꯥꯎꯈꯠꯂꯤ ꯃꯊꯛꯇꯥ ꯀꯥꯔꯤ ꯍꯥꯏꯁꯤꯔꯥ ꯑꯗꯨꯝ ꯊꯛꯇ ꯀꯔꯤ ꯍꯥꯏꯁꯤꯔꯥ ꯑꯗꯨꯝ ꯌꯦꯡꯕ ꯀꯥꯟꯗꯁꯨꯀꯣ ꯑꯩꯈꯣꯏꯒꯤ ꯑꯩꯈꯣꯏꯒꯤ ꯀꯔꯤꯕꯥ ꯍꯛꯆꯥꯡꯗ ꯀꯩꯅꯣꯝ ꯐꯥꯎꯕꯗꯣ ꯑꯔꯤꯡ ꯑꯔꯤꯡ ꯑꯃꯥ ꯂꯥꯎꯕ ꯑꯃ ꯊꯣꯛꯏꯗꯅ
ꯎꯝ
ꯐꯅ ꯏꯗꯤ ꯆꯤꯗ ꯑꯩꯗꯤ ꯑꯩ